ꯇꯕ꯭ꯔꯣ ꯎꯝ ꯀꯩꯗꯧꯔꯤꯅꯣ ꯏꯟꯖꯥꯡ ꯏꯟꯖꯥꯡ ꯀꯥꯝ
ꯏꯟꯁꯥꯡ ꯂꯣꯏꯔꯦ
ꯏꯟꯖꯥꯡ ꯀꯥꯝꯅꯤ ꯍꯥꯏꯗꯥꯏꯅꯦ
ꯍꯥꯥ
ꯍꯋꯥꯏ ꯀꯥꯝꯅꯤ ꯍꯥꯏꯗꯥꯏꯅꯦ
ꯂꯣꯏꯔꯦ ꯍꯧꯖꯤꯛ ꯆꯅꯝ ꯁꯨꯔꯤ ꯂꯣꯏꯔꯦ ꯍꯣꯏ
ꯑꯦ ꯀꯥꯝ ꯊꯥꯡꯗꯔꯕ ꯕꯥ
ꯍꯣꯏ ꯊꯥꯡꯗꯔꯦ
ꯑꯁ ꯌꯥꯝ ꯊꯨꯏꯍꯦ
ꯅꯥꯠ ꯍꯩꯗ꯭ꯔꯣ ꯑꯦ
ꯌꯥꯝ ꯊꯨꯏꯌꯦ ꯑꯣ
ꯋꯥ
ꯑꯣ ꯍꯣꯏ ꯅꯩꯔꯦ ꯍꯌꯦꯡꯋꯥꯏ ꯃꯨꯟꯗ꯭ꯔꯤꯉꯩꯗꯒꯤ ꯆꯥꯔꯁꯦꯅ ꯊꯥꯡꯗ
ꯆꯍꯜꯂꯣꯏ ꯑꯗꯨꯤꯗꯤ ꯀꯗꯥꯏꯗꯒꯤ
ꯑ ꯍ ꯍꯣꯏ ꯂꯩꯁꯦ ꯃꯨꯂꯦ ꯃꯨꯂꯦ ꯃꯨꯂꯦ ꯆꯔꯁꯦ ꯆꯁꯦꯅ ꯃꯨꯟ ꯊꯥꯡꯗꯔꯒ ꯄꯤꯖꯅꯤꯀꯣ
ꯃꯨꯜꯂꯦ ꯑꯗꯨꯒꯤ ꯊꯥꯡꯗꯔꯤꯅꯦ ꯀꯔꯤꯔꯣ ꯈꯪꯗꯦ
ꯎꯝ
ꯅꯪꯁꯨ ꯉꯥꯡꯕ ꯌꯥꯏ ꯍꯥꯏꯅ ꯄꯪꯉꯥꯡ ꯉꯥꯡꯒꯅꯨ
ꯉꯁꯤ ꯀꯥꯏ ꯀꯥꯏ ꯆꯠꯇꯣꯏꯅꯣ ꯑꯗꯨꯝ ꯂꯩꯒꯗ꯭ꯔꯣ ꯌꯨꯝꯗ
ꯍꯣꯏ ꯂꯩꯒꯦ
ꯅꯣꯁꯥꯅꯤ ꯅꯪ ꯐꯤ ꯁꯥꯕ ꯁꯨ
ꯉꯁꯤ ꯏꯃꯥꯅ ꯉꯔꯥꯡ ꯍꯤꯡꯒꯣꯜ ꯆꯠꯁꯦ ꯍꯥꯏꯕꯅꯦꯕꯀꯣ
ꯍꯣꯏ
ꯑꯗꯨꯒ ꯆꯠ ꯑꯗꯨꯒ ꯀꯩꯅꯣ ꯎꯝ ꯉꯁꯤ ꯆꯠꯁꯦ ꯑꯃꯨꯛ ꯍꯥꯏꯕꯅꯦꯕ ꯑꯩꯈꯣꯏ ꯊꯪꯅꯕꯁꯤꯡꯗꯨꯒ
ꯍꯣꯏ
ꯑꯗꯨꯒ ꯉꯁꯤꯗꯣ ꯏꯃꯥꯗꯣ ꯀꯩꯅꯣ ꯆꯠꯀꯅꯦꯕ ꯅꯍꯥꯟꯋꯥꯏ ꯑꯗꯨꯝ ꯂꯦꯞꯄꯗꯣ
ꯍ ꯍꯣꯏ
ꯅꯨꯃꯤꯠ ꯆꯨꯞꯄ ꯆꯠꯄꯗꯣ ꯉꯁꯤ ꯑꯃꯨꯛ ꯇꯥꯔꯦꯕ ꯑꯗꯨꯒꯤ ꯆꯠꯂꯔꯣꯏ
ꯍꯌꯦꯡ ꯍꯌꯦꯡ ꯑꯣꯏꯅ ꯆꯠꯂꯣ ꯀꯩꯅꯣ ꯀꯩꯗꯧꯅꯅꯕꯅꯣ ꯎ ꯃꯣꯔꯣꯛ ꯍꯦꯛꯅꯕ꯭ꯔꯣ
ꯑꯦ ꯍꯤꯡꯒꯣꯜ ꯑꯗꯨꯝ ꯌꯦꯡꯉꯨꯒꯦ ꯍꯥꯏꯌꯦ
ꯑ ꯍꯣꯏ ꯃꯔꯛ ꯃꯔꯛꯇ ꯆꯠꯂꯒ ꯌꯦꯡꯕꯗꯤ ꯐꯩꯗꯥ
ꯑꯁ ꯅꯪꯗꯤ ꯑꯗꯨꯝ ꯐꯃꯨꯡꯗ ꯑꯗꯨꯝ ꯇꯥꯔ ꯑꯗꯨꯝ ꯂꯩꯇꯥꯔꯦ ꯑꯗꯨꯗꯤ
ꯂꯩꯇꯥꯔꯦ ꯉꯁꯤꯈꯛꯇ ꯑꯁ ꯋꯥꯔꯤ ꯁꯥꯈꯤꯒꯦ
ꯑꯩꯒꯤ ꯈꯣꯡꯗꯣ ꯀꯩꯅꯣ ꯑ ꯎꯝ ꯀꯔꯤꯅꯣ ꯆꯨꯡ ꯀꯔꯤ ꯍꯥꯏꯁꯤꯔꯥ
ꯅꯥꯏ ꯅꯥꯏ ꯆꯥꯔꯕꯣ ꯅꯥꯏ ꯆꯥꯕ꯭ꯔꯕ ꯅꯥꯏ ꯆꯥꯕ ꯍꯥꯏꯗꯤ ꯀꯩꯅꯣ ꯇꯧꯕꯗꯣ ꯃꯍꯤ ꯑꯣꯃꯒ ꯂꯩꯕ
ꯑꯣ ꯑꯣ ꯑꯣ ꯑꯗꯨ ꯇꯧꯒꯦ ꯇꯧꯔꯦ
ꯑꯁ ꯅꯪ ꯈꯨꯖꯤꯟꯗꯨꯅꯅꯤꯅꯦ ꯍꯥꯟꯅ ꯐꯖꯅ ꯀꯛꯊꯜꯂꯗꯤ ꯐꯒꯗꯕ
ꯅꯠꯇꯦ ꯑꯃꯣꯠꯄꯗꯣ ꯆꯪꯕꯒꯤꯅꯦꯕ
ꯑꯃꯣꯠꯄ ꯆꯪꯉꯁꯨ ꯀꯩꯅꯣ ꯇꯧꯕꯅꯤ ꯅꯪ ꯂꯩꯈꯣꯝꯗ ꯅꯦꯜꯂꯨꯕꯗꯣ ꯅꯪ ꯀꯩꯅꯣꯒꯤꯅꯦꯕ ꯈꯨꯖꯤꯟꯗꯣ
ꯑꯩꯒꯤ ꯈꯣꯡꯕꯤꯗꯣ ꯀꯔꯤ ꯍꯥꯏꯁꯤꯔ ꯁꯤ ꯁꯤꯌꯦ ꯈꯔ ꯈꯔ ꯁꯤꯕ ꯍꯧꯔꯦ ꯑꯁꯤ ꯃꯇꯣꯟꯁꯦ
ꯈꯨꯖꯤꯟ ꯂꯩꯈꯣꯝꯗ ꯆꯪꯂꯉꯁꯨꯅꯦ ꯑꯈꯣꯏ ꯈꯨꯖꯤꯟ ꯀꯛꯄꯗꯣ ꯈꯨꯖꯤꯟ ꯍꯦꯟꯗꯣꯛꯄꯝ ꯂꯩꯗꯥꯏꯅꯦ ꯑꯗꯨ ꯐꯖꯅ ꯀꯛ ꯀꯛꯊꯠꯄꯤꯔꯗꯤ ꯀꯩꯁꯨ ꯇꯧꯗꯕꯅꯤꯗ ꯑꯗꯨ ꯍꯦꯟꯗꯣꯛꯄꯩꯅꯦꯕ
ꯅꯥꯔꯝꯕꯅꯤꯅꯀꯣ ꯅꯥꯅꯤꯡꯉꯥꯏ ꯐꯖꯅ ꯇꯧꯕꯤꯗ꯭ꯔꯗꯤ ꯑꯗꯨꯝ ꯅꯍꯟꯅꯤꯉꯥꯏ ꯈꯛꯇ ꯇꯧꯋꯦꯕ
ꯂꯣꯢꯔꯦꯗ ꯏꯕꯥꯅꯤꯗꯤ ꯆꯞ ꯃꯥꯟꯅ ꯍꯌꯦꯡ ꯋꯥꯏ
ꯑꯗꯨꯅꯦ ꯂꯧ ꯑꯗꯨꯝ ꯆꯠꯂꯒ ꯆꯠꯂꯒ ꯑꯌꯨꯛ ꯍꯧꯒꯠꯄ ꯀꯥꯟꯗ ꯢꯁ
ꯍꯣꯡꯅꯔꯦꯀꯣ ꯅꯪꯒꯤꯗꯣ ꯀꯗꯥꯏ ꯌꯦꯡꯒꯦ ꯑꯩꯒꯤꯅ ꯁꯤ ꯁꯤ ꯂꯩꯔꯦꯅ
ꯎꯝ
ꯎꯝ ꯗꯨꯅꯦ ꯍꯧꯒꯠꯂꯒ ꯁꯤ ꯑꯩꯒꯤꯗꯣ ꯌꯥꯝ ꯅꯥꯔꯦ ꯅꯪꯒꯤꯗꯣ ꯀꯃꯥꯏꯟ ꯇꯧꯒꯦ ꯌꯦꯡ ꯌꯦꯡꯁꯦꯅ
ꯑꯗꯨꯅꯤ ꯍꯣꯏ ꯁꯤꯅꯤꯗꯅ ꯆꯥꯟꯅꯕ ꯍꯥꯏꯁꯤꯗꯤ ꯁꯦꯁ
ꯎꯝ ꯆꯥꯅꯅꯤ ꯆꯤꯝꯕꯥꯟꯗꯒ ꯀ ꯀꯩꯅꯣꯒ ꯂꯩꯔꯦ
ꯑꯦ ꯑꯗꯨꯅꯦ ꯅꯪꯁꯨ ꯊꯤꯕꯗꯤ ꯐꯖꯟ ꯍꯩꯍꯦ
ꯎꯝ ꯍꯩꯕꯩ
ꯍꯩꯌꯦꯕ ꯔꯁꯁꯤ ꯆꯞ ꯃꯥꯟꯅꯕ ꯊꯤꯔꯒ ꯂꯩꯌꯦꯕ ꯅꯪꯗꯤ
ꯍꯣꯏ ꯍꯩꯇ꯭ꯔꯣ ꯑꯩꯁꯦ
ꯍꯩꯌꯦ ꯍꯩꯌꯦ ꯅꯣꯛꯅꯤꯡꯉꯤ
ꯍꯝ ꯎ ꯎꯝ ꯎꯝ ꯊꯤ ꯊꯤ ꯊꯤ ꯊꯤ ꯏ ꯏ ꯉꯧꯕ ꯍꯧꯔꯗꯣꯏꯔꯣ
ꯉꯧꯔꯣꯏ ꯏꯃꯥꯗꯨ ꯊꯥꯎ ꯀ꯭ꯌꯥ ꯆꯥꯅꯤꯡꯗꯦꯕ ꯑꯗꯨꯏ ꯉꯧꯔꯔꯣꯏ
ꯎꯝ ꯍꯣꯏ ꯑꯗꯨ ꯆꯝꯅ ꯊꯣꯡꯕꯁꯨ ꯍꯥꯎꯕꯅꯤꯗ
ꯎꯝ ꯍꯋꯥꯏ ꯃꯪꯒꯟꯗꯤꯀꯣ ꯆꯝꯅ ꯊꯣꯡꯉꯁꯨ ꯍꯥꯎꯋꯦ ꯑꯗꯨꯕꯨ ꯀꯩꯅꯣ ꯑꯄꯤꯛꯄꯗꯣ
ꯍꯣꯏ
ꯑꯗꯨꯗꯤ ꯉꯧꯗ꯭ꯔꯗꯤ ꯍꯥꯎꯇꯦ
ꯑꯗꯨꯝ ꯍꯋꯥꯏ ꯃꯁꯨꯔꯗꯨꯔꯣ
ꯑꯍꯣꯏ
ꯍꯣꯏ ꯑꯗꯨꯁꯨ ꯆꯝꯅ ꯆ ꯆꯝꯅꯗꯨꯝ ꯊꯣꯡꯉꯁꯨ ꯍꯥꯎꯋꯦ ꯅꯣꯏꯒꯤꯗꯤ ꯆꯝꯐꯨꯠꯀ ꯑꯩꯌꯦ ꯄꯤꯌꯥꯖꯅꯨꯡ ꯍꯥꯞꯄꯒ ꯊꯨꯝ ꯈꯤꯇꯪ ꯆꯥꯏꯔꯒ ꯆꯝꯐꯨꯠ ꯐꯨꯠꯄꯗꯣ
ꯎꯝ
ꯑꯗꯨꯁꯨ ꯍꯥꯎꯋꯦ ꯑꯩꯒꯤꯗꯤ ꯎꯝ ꯂꯣꯏ ꯍꯥꯎꯋꯤꯗ ꯑꯗꯨꯒꯨꯝꯕ ꯇꯧꯔꯒ ꯃꯔꯣꯛ ꯑꯂꯨ ꯃꯦꯠꯄꯒꯨꯝꯕ ꯂꯩꯔꯗꯤ ꯑꯗꯨꯝ ꯆꯥꯕ ꯌꯥꯔꯦ ꯑꯩꯗꯤ
ꯑꯥ ꯎꯝ ꯂꯣꯏꯔꯦ ꯏꯟꯁꯥꯡ
ꯎꯝ ꯉꯝ ꯂꯣꯏꯟ ꯂꯣꯏꯅ ꯇꯣꯏꯕ꯭ꯔꯥꯕ
ꯇꯣꯏꯌꯦ ꯂꯣꯏꯅ ꯇꯣꯏꯌꯦ ꯑꯅꯤꯔꯛ ꯀꯥꯝꯕꯗ ꯂꯣꯏꯅ ꯇꯣꯏꯌꯦ
ꯍꯣꯏ ꯂꯣꯏꯅ ꯇꯣꯏꯔꯁꯨ ꯈꯔ ꯈꯔ ꯃꯔꯨ ꯌꯥꯎꯕꯗꯣ
ꯑꯗꯨꯅ ꯍꯥꯎꯋꯦ ꯍꯣꯏ
ꯍꯣꯏ ꯑꯗꯨꯅ ꯍꯥꯎꯋꯦ ꯇꯣꯏꯃꯜꯂꯁꯨ ꯍꯥꯎꯇ꯭ꯔꯗꯤ ꯍꯥꯎꯇꯦꯗ
ꯎꯝ ꯍꯥꯎꯇꯦ
ꯌꯥꯝ ꯍꯥꯎꯗꯧ ꯃꯥꯜꯂꯦꯀꯣ ꯅꯪꯅ ꯊꯣꯡꯕ ꯏꯟꯖꯥꯡꯁꯦ
ꯍꯥꯎꯅꯤ ꯍꯌꯦꯡꯋꯥꯏ ꯆꯥꯕ ꯐꯪꯉ ꯗꯨꯕꯨ
ꯍꯍꯨꯝ
ꯍꯌꯦꯡꯋꯥꯏ ꯑꯗꯨꯝ ꯅꯨꯇꯤꯒꯤ ꯆꯥꯃꯜꯂꯗꯤ ꯑꯁ ꯅꯪꯅ ꯑꯗꯨꯁꯨ ꯍꯥꯎ ꯇꯦ ꯑꯁꯤ ꯑꯃꯨꯛ ꯊꯣꯡꯉꯣ ꯑꯁꯤ ꯑꯃꯨꯛ ꯊꯣꯡꯉꯣ ꯍꯥꯏꯔꯀꯗꯣꯏꯅꯦ ꯅꯪ ꯑꯩ ꯈꯪ
ꯍꯨꯝ ꯍꯨꯝ ꯎꯝ ꯍꯥꯏ ꯍꯥꯏꯗꯤ ꯍꯣꯏꯗ ꯍꯌꯦꯡꯋꯥꯏ ꯀꯩꯒꯨꯝꯕ ꯂꯩꯃꯤꯟꯅ ꯇꯥꯔꯗꯤ ꯑꯗꯨꯝ
ꯎꯝ ꯅꯪ ꯑꯃꯨꯛ ꯊꯣꯡꯕ ꯆꯥꯕ ꯑꯩ ꯑꯃꯨꯛ ꯊꯣꯡꯕ ꯆꯥꯕ ꯅꯠꯇ꯭ꯔꯣ ꯃꯤ ꯑꯃꯈꯛꯇꯅ ꯊꯣꯡꯉꯒ ꯆꯥꯕꯗꯨ ꯍꯥꯎꯇꯦꯕ
ꯃꯥꯅꯦ ꯃꯥꯅꯦ ꯅꯪꯅ ꯑꯗꯨꯝ ꯊꯣꯡ ꯊꯣꯡ ꯊꯣꯡꯗ ꯌꯥꯗꯦ ꯍꯥꯏꯕ ꯂꯩꯇꯦꯗ ꯅꯪ ꯀꯩꯒꯨꯝꯕ ꯊꯕꯛ ꯆꯤꯟꯕ ꯃꯇꯝ ꯑꯗꯒꯤ ꯊꯣꯡꯕ ꯇꯟꯕ ꯇꯟꯖꯥ ꯈꯔ ꯑꯗꯨꯝ ꯂꯩꯗꯤ ꯂꯩꯔꯤꯅꯦꯕ ꯅꯠꯇ꯭ꯔꯣ
ꯎꯝ ꯎꯝ
ꯑꯗꯨ ꯂꯩꯕ ꯃꯇꯝꯗ ꯑꯁ ꯑꯩꯖꯨ ꯈꯔ ꯊꯣꯡꯗꯣꯏꯅꯤ ꯀꯩꯅꯣ ꯅꯨꯄꯤꯅꯤ ꯒꯅꯩꯍꯦ ꯀꯥꯏ ꯆꯥꯛ ꯍꯤꯟꯖꯥꯡ ꯊꯣꯡꯍꯟꯕ ꯈꯣꯠꯄ ꯇꯧꯕꯒꯤ ꯅꯨꯡꯉꯥꯏ ꯅꯨꯡꯉꯥꯏꯔꯦꯗꯅ ꯑꯩꯈꯣꯏꯁꯨ
ꯎꯝ ꯑꯗꯣ ꯑꯣꯏꯁꯨ ꯃꯇꯝ ꯃꯇꯝ ꯂꯩꯌꯦꯗꯅ
ꯑꯣ ꯍꯣꯏ ꯃꯇꯝ ꯎꯝ ꯃꯥꯅꯦ ꯃꯥꯅꯦ ꯅꯩꯌꯦ ꯅꯩꯌꯦ ꯑꯗꯨꯅ
ꯎꯝ
ꯑꯩꯗꯤ ꯍꯤꯟꯖꯥꯡ ꯀꯌꯥ ꯊꯣꯡꯕ ꯍꯩꯇꯕꯅꯤꯍꯦ
ꯏꯁ ꯍꯩꯌꯦ ꯍꯩꯌꯦ
ꯍꯩꯇꯦꯗꯥ
ꯍꯩꯌꯦ
ꯀꯩ ꯀꯩ ꯁꯦꯝ ꯁꯥꯕꯖꯨ ꯀꯌꯥ ꯍꯩꯇꯦ ꯌꯦꯟꯒꯨꯝꯕꯗꯤ ꯑꯗꯨꯝ ꯁꯦꯝꯕ ꯍꯩꯌꯦꯕꯨ ꯑꯇꯣꯞꯄ ꯀꯩ ꯀꯩꯅꯣ ꯑ ꯍꯩꯇꯕꯅꯦ ꯎꯝ ꯑꯁ
ꯅꯨꯡꯁꯥ ꯌꯥꯝ ꯁꯥꯏꯌꯦ ꯉꯁꯤ
ꯍꯣꯏ
ꯍꯧꯖꯤꯛ ꯑꯌꯨꯛꯇꯒꯤ ꯁꯨꯃꯥꯏ ꯁꯥꯔꯗꯤ ꯑꯁ ꯍꯣꯔꯦꯟꯗꯤ ꯂꯣꯏꯔꯅꯤ ꯑꯩꯌꯥ ꯃꯩ ꯃꯨꯠꯈ꯭ꯔꯦ
ꯅꯪ ꯕꯦꯇ꯭ꯔꯤꯗꯤ
ꯂꯩꯌꯦ ꯆꯥꯛꯇꯣ
ꯍꯣꯏ ꯑꯣ ꯑꯩꯗꯤ ꯀꯥꯝꯒ꯭ꯔꯣ
ꯃꯩ ꯑꯃꯨꯛ ꯂꯥꯛꯄ ꯉꯥꯏꯒꯦ
ꯑꯁ ꯃꯩ ꯃꯩ ꯂꯥꯛꯄ ꯉꯥꯏꯔꯒ ꯄꯨꯡ ꯃꯤ ꯇꯔꯥꯃꯨꯛ ꯃꯨꯠꯈ꯭ꯔꯗꯤ ꯆꯥꯛꯇꯣ ꯑꯣꯏꯔꯔꯣꯏ ꯀꯩꯅꯣ ꯀꯥꯝꯕꯅ ꯐꯥꯔꯅꯤ ꯐꯠ ꯂꯥꯎꯅ
ꯏꯁ ꯈꯪꯗꯦ
ꯐꯔꯣꯏꯗ꯭ꯔꯣ
ꯑꯃꯨꯛ ꯑꯦ ꯃꯤꯅꯤꯠ ꯃꯉꯥꯒꯨꯝꯕ ꯉꯥꯏꯒꯦ
ꯑꯗꯨ ꯍꯥꯏꯔꯒ ꯅꯣꯏ ꯒꯦꯁꯇꯣ ꯂꯩꯔꯤꯕꯣ
ꯂꯩꯌꯦ ꯂꯣꯏꯁꯤꯟꯈ꯭ꯔꯦ ꯑꯃꯨꯛ ꯑꯃ ꯑꯃ ꯁꯤꯜꯂꯦ
ꯅꯠꯇꯦ ꯑꯃ ꯑꯍꯥꯡꯕ ꯂꯩꯔꯤꯕ꯭ꯔꯥꯕꯥ
ꯑꯍꯥꯡꯕ ꯂꯩꯌꯦ ꯍꯣꯏ
ꯑꯥ ꯃꯊꯪ ꯂꯥꯎꯗ ꯂꯧꯗꯣꯏꯅꯦꯀꯣ
ꯎꯝ ꯂꯧꯔꯒꯦ ꯅꯣꯏꯒꯤꯗꯨꯗꯤ ꯂꯩꯔꯤꯕ꯭ꯔꯣ
ꯍꯣꯏ
ꯁꯤꯖꯤꯟꯅꯗ꯭ꯔꯤ
ꯁꯤ ꯁꯤ ꯁꯤ ꯁꯤꯖꯤꯟꯅꯗ꯭ꯔꯤꯗ ꯑꯗꯣ ꯍꯣꯏ ꯁꯤꯖꯤꯟꯅꯗ꯭ꯔꯤ ꯈꯪꯗꯦꯅ ꯁꯤꯖꯤꯟꯅꯕ꯭ꯔꯥ ꯁꯤ ꯁꯤ ꯁꯤꯖꯤꯟꯅꯗ꯭ꯔꯤ ꯃꯥꯜꯂꯦ ꯁꯤꯖꯤꯟꯅꯗ꯭ꯔꯤꯗꯥ ꯀꯨꯏꯅ ꯆꯠꯂꯅꯤꯗ ꯍꯧꯖꯤꯛ ꯖꯨꯂꯥꯏ ꯑꯥꯒꯁ ꯍꯟꯗꯛ ꯆꯍꯤꯒꯤꯗꯤ ꯌꯥꯔꯅꯤꯗ
ꯎꯝ
ꯂꯣꯇꯔꯤꯒꯤꯗꯤ ꯌꯥꯔꯅꯤ ꯃꯊꯪꯗ
ꯃꯩꯒꯤꯁꯨ ꯀꯩꯅꯣ ꯄꯩꯁꯥ ꯄꯤꯕ꯭ꯔꯥ ꯅꯣꯏꯗꯣ
ꯄꯤꯗꯦ ꯃꯩ ꯏꯁꯤꯡ ꯄꯩꯁꯥ ꯄꯩꯁꯥ ꯇꯤꯡꯗ꯭ꯔꯦ
ꯑꯗꯨ ꯁꯤꯖꯤꯟꯅꯕ ꯌꯥꯗ꯭ꯔꯣ
ꯑꯁ ꯃꯣꯏ ꯌꯨꯝꯕꯨꯗꯣ ꯄꯩꯁꯥ ꯌꯥꯝ ꯆꯠꯀꯅꯤꯌꯦ ꯁꯤ ꯁꯤꯖꯤꯟꯅꯒꯅꯨꯗꯤ ꯍꯥꯏꯌꯦ ꯑꯈꯣꯏ
ꯑꯣ
ꯃꯩꯒꯨꯝꯕ ꯑꯗꯨ ꯌꯨꯝꯕꯨ ꯑꯗꯨ ꯌꯨꯝꯕꯨꯗꯣ ꯃꯤ ꯌꯥꯝ ꯐꯩꯌꯦ ꯍꯣꯏ ꯀꯥꯕꯔꯥ ꯄꯩꯁꯥ
ꯚꯔꯥꯗꯤ ꯌꯥꯝ ꯌꯥꯝ ꯂꯧꯋꯤ
ꯚꯔꯥ ꯌꯥꯝꯕ ꯆꯤꯡꯗ꯭ꯔꯤꯗ ꯅꯪ ꯅꯪ ꯂꯩꯇꯕꯩ ꯋꯥꯅꯤ ꯂꯤꯁꯤꯡ ꯑꯅꯤꯒ ꯀꯩꯅꯣꯅꯦ ꯃꯤ ꯃꯤꯗ ꯂꯩ ꯂꯧꯋꯦꯕ ꯃꯤ ꯑꯃꯗ ꯂꯤꯁꯤꯡ ꯑꯃꯒ ꯆꯥꯃꯉꯥ ꯂꯧꯋꯦꯕꯀꯣ
ꯎꯝ ꯑꯗꯣ ꯅꯅꯥ ꯑꯗꯨꯝ ꯀꯥ ꯑꯃꯃꯝꯗ ꯑꯗꯨꯝ ꯂꯧꯕ ꯅꯠꯇ꯭ꯔꯣ
ꯀꯥꯗ ꯅꯠꯇꯦ ꯃꯤꯗ ꯂꯧꯋꯦꯕ
ꯑꯦ ꯑꯗꯨꯗꯤ ꯅꯅꯥꯎ ꯅꯨꯄꯥ ꯑꯅꯤꯒꯤ ꯂꯧꯔꯦ
ꯍꯣꯏ ꯍꯥꯟꯅꯗꯤ ꯃꯤ ꯂꯤꯁꯤꯡ ꯑꯃꯃꯝ ꯂꯧꯕꯅꯦꯕꯀꯣ ꯍꯟꯗꯛ ꯀꯩꯅꯣꯗꯅ ꯑꯦꯄ꯭ꯔꯤꯜꯗꯅ ꯍꯦꯟꯒꯠꯂꯕꯅꯦꯕ ꯃꯃꯥꯡꯗꯅ ꯂꯤꯁꯤꯡ ꯑꯃꯒ ꯆꯅꯤ ꯂꯧꯕ ꯍꯟꯗꯛꯁꯤꯅ ꯑꯃꯒ ꯆꯥꯝ ꯃꯉꯥ ꯆꯥꯝ ꯃꯉꯥ ꯂꯧꯔꯦꯕ ꯑꯗꯨꯅ ꯂꯤꯁꯤꯡ ꯑꯅꯤꯒ ꯆꯥꯝꯃꯉꯥ ꯄꯤꯔꯣꯗꯤ ꯍꯥꯏꯕꯅꯦꯕꯀꯣ ꯏꯅꯥꯎꯅꯨꯄꯥꯅ ꯂꯤꯁꯤꯡ ꯑꯃꯒ ꯂꯤꯁꯤꯡ ꯑꯅꯤꯒ ꯆꯥꯍꯨꯝ ꯄꯤꯔꯒꯦꯅ ꯍꯥꯏꯅꯔꯒ ꯂꯤꯁꯤꯡ ꯑꯅꯤꯒ ꯆꯍꯨꯝ ꯑꯗꯨꯝ ꯄꯤꯔꯦ ꯍꯣꯡꯉꯕꯅꯦ ꯍꯥꯏꯔꯨꯔꯒꯗꯤ ꯃꯩꯁꯨ ꯐ꯭ꯔꯤ ꯏꯁꯤꯡꯁꯨ ꯑꯗꯨꯝ ꯐ꯭ꯔꯤ ꯑꯗꯒꯤ ꯀꯥ ꯕꯔꯥ ꯂꯩꯇꯦꯗꯅ ꯁꯨꯊꯧ ꯊꯧꯗꯕꯅꯦ ꯊꯥ ꯊꯥ ꯑꯅꯤ ꯑꯍꯨꯝꯐꯥꯎ ꯄꯤꯗꯕꯅꯦꯕ ꯁꯨꯊꯧ ꯊꯧꯗꯕꯅꯦ ꯑꯩꯁꯨ ꯑꯗꯨꯝ ꯂꯩꯔꯒꯥꯟꯗ ꯄꯨꯂꯞ ꯄꯨꯂꯞ ꯄꯤ ꯄꯤꯕ ꯑꯗꯒꯤ ꯗꯨꯝ ꯊꯥ ꯊꯥꯒꯤ ꯈꯔ ꯑꯗꯨꯝ ꯄꯤꯌꯦꯕꯀꯣ
ꯒꯅꯤ ꯑꯗꯨꯗꯤ
ꯑꯗꯨ ꯑꯗꯨꯕꯨꯗꯤ ꯃꯤ ꯑꯗꯨꯝ ꯐꯕꯅꯦ ꯃꯤ ꯂꯣꯏꯅꯃꯛ ꯀꯤꯅꯦ ꯀꯥ ꯕ꯭ꯔꯥ ꯀ꯭ꯌꯥ ꯊꯧꯗꯕꯅꯦ ꯑꯗꯨꯅꯦ ꯃꯃꯥꯡ ꯀꯩꯅꯣ ꯇꯧꯅꯗ꯭ꯔꯣ
ꯑꯩꯈꯣꯏꯒ ꯋꯥꯔꯤ ꯁꯥꯟꯅꯕꯗꯨꯗꯤ ꯀꯨꯏꯔꯕ ꯃꯣꯏꯗꯤ ꯂꯩꯕ
ꯀꯅꯥꯅꯣ ꯍꯥꯏꯁꯦ ꯑꯣ ꯑꯣ ꯃꯣꯏꯗꯤ ꯀꯨꯏ ꯀꯨꯏꯗ꯭ꯔꯤꯍꯦ ꯀꯨꯏꯗ꯭ꯔꯤꯍꯦ ꯑꯩꯈꯣꯏꯗꯤ ꯇꯨ ꯊꯥꯎꯖꯟ ꯀꯩꯅꯣ ꯇ꯭ꯋꯦꯟꯇꯤꯗ ꯑꯩꯒ ꯂꯩꯔꯛꯑꯕꯅꯤꯍꯦ ꯏꯆꯟꯟꯅꯨꯄꯤ ꯑꯥꯗ ꯂꯩꯕꯗꯣ
ꯑꯣ
ꯑꯥꯗ ꯆꯛꯈꯤꯕꯗꯨ ꯀꯩꯅꯣꯗ ꯀ꯭ꯂꯥꯁ ꯏꯂꯚꯦꯟ ꯀꯥꯔꯤꯉꯩꯗ
ꯎꯝ ꯎꯝ
ꯑ ꯢꯑꯗꯨꯒ ꯑꯩꯈꯣꯏꯗꯤ ꯄꯩꯁꯥ ꯄꯩꯁꯥ ꯂꯩꯔꯀꯥꯟꯗ ꯄꯨꯂꯞꯡꯎꯨꯒꯄꯤꯕꯅꯦꯕ ꯅꯍꯥꯟꯃꯨ ꯅꯪ ꯅꯪ ꯈꯔ ꯄꯨꯔꯛꯕꯗꯣ ꯃꯔꯨꯞꯀꯤ
ꯎꯝ ꯎꯝ
ꯑꯗꯣ ꯑꯦꯄ꯭ꯔꯤꯜ ꯖꯨꯂꯥꯏ ꯖꯨꯟ ꯖꯨꯟꯗ ꯅꯠꯇ꯭ꯔꯣ ꯑꯗꯣ
ꯖꯨꯟꯗ ꯍꯣꯏ
ꯑꯗꯨꯅꯦ ꯍꯦꯛ ꯍꯦꯛ ꯄꯨꯔꯛꯄꯒ ꯄꯔꯤ ꯑꯦꯄ꯭ꯔꯤꯜꯒ ꯃꯦꯒ ꯖꯨꯟ ꯊꯥ ꯂꯣꯏꯗ꯭ꯔꯤꯉꯩꯗ ꯊꯥ ꯑꯍꯨꯝꯒꯤ ꯄꯤꯈ꯭ꯔꯕꯅꯦ
ꯎꯝ
ꯖꯨꯟꯒꯤ ꯖꯨꯟꯒꯤ ꯌꯥꯎꯔꯒ ꯑꯗꯨꯅ ꯂꯩꯔ ꯂꯩꯔꯀꯥꯟꯗ ꯑꯗꯨꯝ ꯄꯨꯂꯞ ꯄꯨꯂꯞ ꯄꯤꯒꯅꯤ
ꯎꯝ ꯐꯩꯌꯦ ꯐꯩꯌꯦ
ꯄꯩꯁꯥ ꯆꯤꯟꯕ ꯃꯇꯝꯗꯤꯀꯣ ꯌꯥꯝ ꯀꯥꯟꯅꯕ ꯍꯥꯏꯇꯥꯔꯦ ꯍꯥꯏꯗꯤ ꯄꯩꯁꯥ ꯆꯤꯜꯂꯦ ꯄꯤꯅꯤꯡꯉꯥꯏ ꯂꯩꯇ꯭ꯔꯦ ꯍꯥꯏꯔꯒꯗꯤ ꯑꯗꯨꯝ ꯀꯣꯟꯅ ꯄꯤꯔꯁꯨ ꯌꯥꯏꯕ
ꯍꯣꯏ ꯍꯣꯏ
ꯃꯃꯥꯡꯒꯤ ꯀꯣꯚꯤꯠꯀꯤꯗꯣ ꯑꯗꯨꯁꯨ ꯑꯈꯣꯏ ꯂꯩꯇꯦꯗꯅ ꯑꯥ ꯂꯨꯄꯥ ꯆꯥꯃꯉꯥ ꯆꯥꯃꯉꯥ ꯈꯛ ꯂꯧꯕꯤꯌꯦ
ꯑꯣ ꯑꯗꯨꯗꯤ ꯄꯣꯠ ꯆꯩ ꯊꯝꯕꯒꯤ ꯑꯣ
ꯍꯣꯏ ꯃꯤ ꯑꯇꯣꯞꯄꯗꯤ ꯗꯨꯝ ꯐꯨꯜ ꯐꯨꯜ ꯂꯧꯕꯅꯦ ꯂꯧꯗꯕꯁꯨ ꯌꯥꯎꯋꯤ ꯑꯗꯨ ꯑꯣꯏꯔꯁꯨ ꯈꯣꯏꯒꯤꯗꯤ ꯆꯥꯝꯉꯥ ꯆꯥꯝꯃꯥ ꯈꯛ ꯄꯤꯔꯣꯅ ꯆꯥꯃꯉꯥ ꯆꯥꯃꯉꯥ ꯄꯤꯔꯛꯑꯦ
ꯃꯣꯏ ꯃꯤꯁꯤꯡꯖꯨ ꯐꯔꯗꯤ ꯌꯥꯝ ꯐꯕꯅꯦ ꯅꯠꯇ꯭ꯔꯥ
ꯍꯣꯏ